ꯍꯂꯣ ꯀꯔꯤ ꯇꯧꯔꯤꯒꯦ
ꯑꯩꯔꯣ
ꯑꯣꯌꯦ
ꯐꯝꯔꯤꯌꯦ
ꯅꯣꯛꯔꯥꯒ ꯂꯩ ꯃꯥꯂꯦꯅꯦ ꯌꯥ ꯃꯥꯗꯤ
ꯀꯅꯥ
ꯃꯤ ꯑꯃꯗꯤ ꯅꯣꯛꯔꯒ ꯂꯩꯔꯝ ꯃꯥꯜꯂꯦꯅꯦ ꯍꯔꯧꯔꯅꯦ
ꯍꯣꯏ ꯍꯔꯥꯎꯋꯦ
ꯀꯔꯤ ꯐꯪꯒꯤꯔꯣ ꯄꯩꯁꯥ ꯐꯪꯕꯒꯤꯔꯣꯅꯦ
ꯅꯠꯇꯦꯍꯦ
ꯍꯂꯅꯒꯝꯕꯤꯔ ꯍꯂꯥꯟꯅꯒꯝꯕꯤꯤꯔ
ꯑꯁ ꯑꯩꯗꯤ ꯑꯩꯈꯣꯏꯗꯤ ꯀꯥꯞꯂꯒ ꯂꯩꯦꯀꯣ ꯅꯣꯏ ꯑꯗꯨꯃꯥꯏꯅ ꯇꯧꯅꯨ ꯑꯩꯈꯣꯏꯗꯤ ꯅꯦꯃꯥ ꯁꯤꯈꯔꯤ
ꯍꯦ ꯋꯥꯁꯨ ꯅꯨꯡꯁꯤꯌꯦ ꯀꯅꯥꯅ ꯅꯨꯡꯁꯤꯔꯣꯏꯗ꯭ꯔꯣ ꯑꯗꯨꯝ ꯍꯥꯏꯕꯉꯣꯟ
ꯃꯥꯔꯕꯨ ꯎꯔꯒ ꯑꯩꯈꯣꯏꯗꯒꯤ ꯀꯥꯞꯅꯤꯡꯕꯒꯤ ꯍꯧꯖꯤꯛꯁꯨ ꯍꯔꯥꯎꯕ ꯌꯥꯗ꯭ꯔꯦꯅꯦ
ꯁꯁ
ꯋꯥꯔꯜ ꯀꯞ ꯅꯨꯡꯊꯤ ꯌꯦꯡꯕ꯭ꯔꯥ
ꯑꯦꯚ꯭ꯔꯤꯇꯥꯏꯝꯗꯤ ꯌꯦꯡꯗꯦ ꯑꯗꯨꯝ ꯑꯩꯅ ꯇꯤꯝ ꯁꯞꯄꯣꯔꯠ ꯇꯧꯕ ꯈꯣꯏꯗ ꯁꯥꯟꯅꯕ ꯀꯥꯟꯗ ꯈꯛꯇ ꯌꯦꯡꯕ
ꯎꯝ ꯅ ꯋꯥꯦ ꯋꯥ ꯈꯥꯔ ꯁꯄꯣꯠꯧꯔꯅꯦ
ꯌꯦꯁꯨꯃꯤ ꯍꯦꯒꯤꯗꯤ
ꯍꯁ ꯂꯣꯏ ꯑꯃꯨꯛ ꯁꯞꯄꯣꯔꯠ ꯇꯧꯈ꯭ꯔꯅꯦ ꯑꯗꯨꯗꯤ ꯑꯗꯨꯒ ꯑꯗꯨꯝ ꯊꯤ ꯌꯦꯡꯉꯨꯔꯅꯦ
ꯂꯣꯏꯅꯃꯛꯥꯏꯕ ꯅꯠꯇꯦ ꯈꯔ ꯈꯔ ꯈꯛꯇꯅꯦ
ꯑꯩꯗꯤ ꯑꯔꯖꯦꯟꯇꯤꯅꯥꯕꯨ ꯁꯞꯄꯣꯔꯠ ꯇꯧꯋꯦ
ꯇꯥꯁ ꯃꯅꯅꯦ
ꯑꯗꯨꯒ ꯏꯁꯄꯦꯟ ꯑꯅꯤ ꯈꯛꯇ ꯁꯞꯄꯣꯔꯠ ꯇꯧꯋꯦ ꯑꯗꯨ ꯕ꯭ꯔꯥꯖꯤꯜꯁꯨ ꯁꯞꯄꯣꯔꯠ ꯇꯧꯋꯦ ꯑꯗꯨ ꯕ꯭ꯔꯥꯖꯤꯜ ꯁꯤꯈ꯭ꯔꯦ
ꯑ ꯐ꯭ꯔꯥꯟꯁ ꯂ ꯂꯩꯔꯤ ꯑꯩꯗꯤ
ꯐ꯭ꯔꯦꯟꯁꯄꯨꯗꯤ ꯁꯞꯄꯣꯔꯠ ꯇꯧꯗꯦꯗꯥ ꯕꯥꯞꯄꯤꯁꯦ ꯁꯛ ꯐꯖꯗꯕꯒꯤ
ꯍꯁ ꯅꯪꯁꯨ ꯁꯣ ꯐꯖꯗꯦ ꯅꯪ ꯠꯇꯁꯨꯦꯟꯖ꯭ꯔꯣ
ꯁꯛ ꯐꯖꯗꯕ ꯑꯗꯨ ꯃꯣꯏꯒꯤ ꯇꯤꯝꯁꯨ ꯀꯟꯗꯤ ꯀꯟꯅ ꯑꯗꯨ ꯄꯥꯝꯕ ꯂꯩꯇꯦ ꯀꯔꯤ ꯇꯧꯔꯒ ꯂꯩꯕ꯭ꯔꯣ
ꯐꯅ ꯂꯩꯅꯦ
ꯑꯣ ꯆꯥꯛ ꯆꯥꯔꯕꯣ ꯉꯁꯤꯗꯤ
ꯍꯣꯏ ꯆꯥꯈ꯭ꯔꯦ ꯅꯪꯒꯤ
ꯆꯥꯗꯔꯤꯗ
ꯑꯣ
ꯕ꯭ꯔꯥꯖꯤꯜ ꯁꯤꯈꯤꯕꯒ ꯆꯥꯛ ꯆꯥꯕꯁꯨ ꯌꯥꯗꯦꯅꯦ
ꯑꯗꯨꯃꯥꯏꯅꯔ
ꯎ ꯑꯩꯒꯤ ꯑꯩꯒꯤ ꯐꯦꯚꯣꯔꯥꯏꯠ ꯑꯩꯒꯤ ꯑꯥꯏꯗꯣꯁꯦ ꯃꯣꯏꯒꯤ ꯇꯤꯝ ꯁꯤꯒꯤ ꯆꯥꯔꯜ ꯆꯥꯔꯣꯏ ꯍꯥꯏꯅ ꯅꯨꯃꯤꯠ ꯑꯃꯗꯤꯗꯤ ꯆꯥꯗꯕ ꯇꯥꯔꯦ
ꯑꯣ ꯑꯗꯨꯃꯥꯏꯅꯦꯔ
ꯍꯣꯏ ꯑꯗꯨ ꯆꯥꯔꯣꯏ ꯍꯥꯏꯔꯁꯨ ꯆꯥꯛ ꯂꯃꯟꯒꯤ ꯈꯪꯗꯦꯅꯦ ꯑꯣꯔ ꯗꯥꯥꯡ ꯗꯥꯥꯡꯗ ꯆꯥꯛ ꯌꯦꯅꯒ ꯑꯪꯗꯅꯦ
ꯍꯔꯦꯟ ꯏꯁꯄꯦꯟ ꯀ ꯄꯣꯣꯔꯇꯨꯒꯜ ꯍ
ꯍꯣꯏꯅꯦ ꯑꯁ ꯄꯦꯟꯅ ꯉꯝꯒꯅꯤꯗ ꯈꯪꯉꯤꯗ
ꯑꯗꯨꯃꯥꯏꯅ ꯍꯥꯏꯒꯅ ꯦꯟ ꯄꯔꯝꯗꯅꯦ
ꯍ ꯏꯁꯄꯦꯟꯗꯤ ꯌꯥꯝ ꯍꯥꯏꯌꯦꯕ ꯔꯣꯅꯦꯜꯗꯣꯒꯤ ꯄꯥꯔꯇꯤꯗꯤ ꯑꯩꯁ ꯔꯣꯅꯦꯜꯗꯣ ꯊꯦꯡꯅꯁꯨ ꯁꯅꯥꯈ꯭ꯔꯦ ꯆꯦꯦꯟꯃꯤꯁꯨꯨ ꯆꯦꯖꯦ ꯑ ꯑꯗꯨ ꯄꯤꯅꯦꯗꯣ ꯑꯁ ꯔꯅꯦ ꯑꯗꯨꯗꯤ ꯅꯅꯤꯡꯒꯅꯤ ꯍꯥꯏ
ꯅꯣꯏ ꯐ꯭ꯔꯦꯟꯁꯅꯗꯤ ꯉꯁꯤꯗꯤ ꯌꯥꯃꯥꯜꯗꯣ ꯔꯣꯅꯥꯜꯗꯣꯅ ꯀꯩꯅꯣ ꯇꯧꯈ꯭ꯔꯅꯤ ꯍꯥꯏ ꯍ
ꯏꯁꯁ ꯌꯥꯝꯅ ꯔꯣꯅꯥꯜꯗꯣꯕꯨ ꯀꯤꯛ ꯀꯤꯛ ꯀꯤꯛ ꯀꯤꯛ ꯀꯛ ꯇꯧꯈ꯭ꯔꯤꯅꯦꯍ ꯇꯟꯊꯣꯛꯅꯤ ꯍꯦ ꯃꯥꯎ
ꯎꯝ ꯀꯔꯤ ꯇꯧꯔꯝꯗ꯭ꯔꯣ
ꯁ ꯑꯗꯨ ꯑꯗꯨ ꯅꯪꯕꯨ ꯈꯟꯂꯒ ꯂ ꯑꯗꯨꯒ ꯅꯪ ꯋꯥꯔꯤ ꯅꯪ ꯁꯥꯅꯤꯡꯕꯒꯤ ꯑꯗꯨ ꯑꯗꯨꯝ ꯐꯝꯔꯒ ꯂꯩꯗ
ꯅꯪꯅ ꯍꯥꯏꯔꯤꯕꯁꯤꯡꯅ ꯀꯩꯁꯨ ꯄꯛꯇꯦ ꯅꯪꯅ ꯍꯥꯏꯔꯛꯄꯗꯣ
ꯇꯥꯗ꯭ꯔꯣ
ꯇꯥꯏꯌꯦ
ꯑ ꯅꯪꯕꯨ ꯈꯟꯒ ꯂꯩꯗ ꯑꯩꯗꯤ
ꯑꯩꯕꯨ ꯈꯟꯕ
ꯈꯟꯂꯒ ꯂꯩꯌꯦꯕ
ꯀꯔꯤ ꯍꯥꯏꯅꯕꯣ ꯈꯜꯂꯒ ꯂꯩꯕ ꯍꯥꯏꯕꯗꯤ
ꯅꯨꯄꯥꯕꯨꯗꯤ ꯀꯣꯏꯗꯕ꯭ꯔꯣ
ꯍꯜꯂꯣ
ꯍꯜꯂꯣ ꯎ ꯇꯥꯏꯌꯦ
ꯑꯣ ꯇꯥꯏꯌꯦ
ꯅꯨꯄꯥꯕꯨꯗꯤ ꯀꯣꯏꯗꯕ꯭ꯔꯣ
ꯑꯣꯏꯔꯦ
ꯀꯁ ꯋꯥꯗ ꯑꯗꯨꯁꯨ
ꯑ
ꯁꯕꯦꯟꯗꯤ ꯁꯦꯚꯦꯟꯗꯤ ꯌꯥꯝ ꯃꯣꯜꯂꯤꯌꯦ ꯍꯧꯖꯤꯛꯀꯥꯟꯗꯦ ꯍꯧꯖꯤꯛꯀꯥꯟꯗꯤ ꯑꯩꯗꯤ ꯇꯔꯥꯒꯨꯝꯕ ꯍꯥꯏꯕ꯭ꯔꯒꯂꯏꯗ ꯅꯨꯄꯤ ꯇꯔꯥꯒꯨꯝꯕ
ꯑꯣ ꯂ ꯍꯥꯏꯥꯏꯅꯔꯥ
ꯍꯣꯏ ꯑꯗꯨꯁꯨ ꯋꯥꯜꯂꯤꯀꯣ
ꯎꯝ ꯋꯥ ꯋꯥꯗꯤ
ꯍꯥꯇ꯭ꯔꯗꯤ ꯀꯨꯟꯒꯨꯝꯕ ꯍꯥꯇ꯭ꯔꯗꯤ ꯌꯥꯔꯣꯏꯅꯦ
ꯎꯝ ꯌꯥꯔ
ꯀꯨꯟ ꯀꯨꯃ ꯍꯥꯏꯔꯒ
ꯅꯪꯒꯤꯗꯤ ꯀꯔꯤ ꯂꯝꯗꯒꯤꯔꯣ
ꯑꯩꯗꯤ ꯑꯥ ꯇꯥꯏꯩꯅꯣ ꯐꯖꯕ ꯂꯩꯕꯗꯣ ꯑꯃꯗꯣ
ꯀꯔꯤꯁꯨꯣ ꯐꯖꯕ ꯂꯩꯕꯗꯣꯋꯦ
ꯅꯪꯒꯤ ꯂꯩꯀꯥꯏꯗ ꯑꯗꯨ ꯅꯪꯒꯤ ꯂꯩꯀꯥꯏ ꯐꯖꯗꯕ꯭ꯔꯣ
ꯑꯗꯨꯗꯗꯤꯦ
ꯑꯩꯁ ꯐꯖꯗꯦ ꯍꯥꯏꯕꯗꯨ ꯉꯥꯡꯒꯅꯨꯀꯣ ꯑꯗꯨꯃꯥꯏꯅ ꯐꯖꯩꯗꯣ ꯅꯪꯒꯤꯗꯃ ꯐꯖꯗ꯭ꯔꯣꯆꯥꯏꯒꯤꯗ ꯃꯥꯗꯤ ꯑꯗꯨꯝ ꯐꯖꯕꯅꯤ ꯅꯪ ꯅꯪꯒꯤ ꯌꯨꯝꯒꯤ ꯃꯅꯥꯛꯇ ꯃꯈꯥꯗ ꯂꯩꯔꯤꯉꯦ
ꯑꯗꯨꯃꯅꯦ
ꯍꯣꯏ ꯑꯁ ꯑꯆꯥꯄꯣꯠ ꯄꯨꯔꯥꯎꯕꯤꯌꯣꯅꯦꯅꯤꯃꯥꯔꯤ ꯇꯤꯝꯁꯤꯒꯤ ꯆꯥꯛ ꯆꯥꯗꯕꯤ ꯆꯥꯛꯂꯝꯈ꯭ꯔꯦꯅꯦ
ꯑꯩꯁꯨꯕꯩ ꯆꯂ ꯂꯩꯦ
ꯒꯦꯗ ꯉꯥꯏꯔꯤꯀꯣ
ꯎꯝ ꯎꯝ
ꯀꯔꯤ ꯀ꯭ꯔꯤꯄꯨꯔꯥꯒꯦꯔꯥ ꯑꯩꯅ ꯑꯣꯗꯔ ꯇꯧꯒꯦꯔꯥ ꯅꯠꯇ꯭ꯔꯗꯤ ꯅꯪꯅ ꯅꯪꯅ ꯑꯄꯥꯝꯕ ꯄꯨꯔꯛꯀꯦꯔꯥ
ꯑꯩꯒꯤ ꯕꯖꯦꯠꯇ ꯑꯗꯨꯝ ꯄꯔꯛ ꯆꯪꯉꯅꯤ
ꯅꯪꯅ ꯄꯥꯝꯖꯕ ꯑꯗꯨꯝ ꯄꯨꯔꯛꯑꯒꯦ
ꯑꯩꯒꯤ ꯕꯖꯦꯠꯅ ꯉꯝꯕ ꯑꯗꯨꯝ ꯄꯨꯔꯛꯀꯦꯕ ꯌꯦꯟ ꯇꯥꯕ꯭ꯔꯦ
ꯑ ꯑꯩꯅ ꯄꯥꯝꯗ꯭ꯔꯗꯤ ꯍꯣꯏ ꯇꯥꯏ
ꯅꯪ ꯅ ꯄꯥꯝꯗ꯭ꯔꯗꯤ ꯑꯩꯅ ꯆꯥꯔꯦꯅꯦ
ꯏꯁꯁ ꯑꯩꯒꯤꯗꯃꯛ ꯄꯨꯔꯛꯑꯣ ꯍꯥꯏꯔꯒ ꯅꯪ ꯑꯃꯨꯛ ꯆꯥꯔꯤꯗꯤ ꯑꯗꯨ ꯑꯩꯅ ꯄꯥꯝꯕ ꯄꯨꯔꯥꯎꯕ ꯇꯥꯑꯅꯤ
ꯄꯥꯕꯗ ꯇꯥꯡꯅꯗꯤ
ꯎ ꯑꯗꯨ ꯇꯥꯡꯉ꯭ꯔꯁꯨ ꯄꯩꯁꯥ ꯃꯤꯉꯣꯟꯗ ꯅꯤꯔꯣꯅꯦ ꯑꯗꯨ ꯅꯠꯇ꯭ꯔꯗꯤ ꯕꯀꯤꯗ ꯍꯥꯡꯉꯣꯅꯦ
ꯑꯦꯁ ꯅꯨꯡꯉꯥꯏꯔꯦꯍꯦ ꯅꯪꯗꯤ
ꯑꯁ ꯅꯨꯡꯉꯥꯏꯇ꯭ꯔꯗꯤ ꯑꯁ ꯀꯔꯤꯅꯣ ꯅꯥꯒꯗꯤꯒ ꯅꯨꯡꯉꯥꯏꯔꯥꯅꯦ ꯃꯥ ꯀꯦꯝ ꯁꯤꯈ꯭ꯔꯕꯒ ꯀꯔꯤꯁꯨ ꯅꯨꯡꯉꯥꯏꯇꯦꯗ ꯍꯧꯖꯤꯛꯀꯥꯟꯗꯤ
ꯎꯝ
ꯑꯗꯨꯁꯨ ꯉꯥꯁꯤꯅꯤ ꯉꯥꯁꯤꯅꯤ ꯅꯨꯡꯉꯥꯏꯇꯣꯏꯁꯦ ꯍꯥꯎ
ꯥꯏ
ꯍꯣꯏ ꯅꯦꯛꯁ ꯇꯥꯏꯝꯗꯤꯅꯦ ꯃꯔꯔꯗꯤ ꯔꯤꯇꯥꯌꯔ ꯇꯧꯈ꯭ꯔꯦ ꯅꯦꯛꯁ ꯇꯥꯏꯝ ꯍꯥꯏꯕꯁꯨ ꯃꯣꯏꯣꯏ ꯃꯣꯏꯒꯤ ꯇꯤꯝꯕꯨ ꯁꯞꯄꯣꯔꯠ ꯑꯃꯒ ꯇꯧꯔꯦꯔ ꯍꯥꯏꯗ꯭ꯔꯒ ꯍꯥꯏꯗ꯭ꯔꯒ ꯑꯗꯨꯝ ꯁꯞꯄꯣꯔꯠ ꯇꯧ꯭ꯔꯗꯤ ꯃꯣꯏꯒꯤ ꯇꯃ ꯌꯥꯝꯍꯦ
ꯎꯝ ꯗꯨꯕꯗꯤ
ꯏꯃꯥ ꯌꯧꯗ꯭ꯔꯗꯤ ꯑꯃꯨꯛꯀ ꯑꯁꯥꯞꯄꯣꯔꯠ ꯇꯧꯔꯦꯗ
ꯑꯣ ꯅꯪꯒꯤꯁꯦ ꯅꯦꯃꯥꯔ ꯌꯥꯎꯕꯒꯤꯅꯦꯕ
ꯍꯣꯏ ꯅꯦꯃꯥꯔꯕꯨꯅꯤ ꯅꯃꯥꯔ ꯅꯤꯃꯥꯔꯁꯨ ꯅꯤꯃꯥꯔꯗꯤ ꯌꯥꯝ ꯍꯥꯏꯑ ꯁꯛꯁꯨ ꯐꯖꯩꯑ ꯁ꯭ꯀꯤꯜꯁꯨ ꯐꯖꯦ ꯑꯁ ꯃꯥꯗꯤ ꯄꯔꯐꯦꯛꯃꯦꯟꯅꯤꯗ ꯑꯁꯤ ꯁꯤꯒꯤ ꯋꯥꯔꯜꯗ ꯄꯔꯐꯦꯛ ꯃꯦꯟꯗꯤ ꯂꯩꯗꯦꯕ ꯑꯗꯨ ꯃꯥꯗꯤ ꯄꯔꯐꯦꯛꯅꯤ ꯑ ꯔꯣꯅꯦꯜꯗꯣ ꯉꯁꯤ ꯅꯨꯡꯗꯥꯡ ꯉꯁꯤ ꯑꯍꯤꯡꯗꯤ ꯔꯣꯅꯦꯜꯗꯣꯕꯨ ꯌꯦꯡꯕ ꯇꯥꯔꯦꯅꯦ
ꯑ ꯌꯦꯕꯨ ꯇꯥꯔꯦ
ꯍꯥꯏꯗꯤ ꯁꯞꯄꯣꯔꯠꯇꯤ ꯇꯧꯗꯤ ꯇꯧꯗꯕꯅꯤꯀꯣ ꯑꯗꯨ ꯃꯥꯒꯤ ꯄ꯭ꯂꯦꯗꯣ ꯀꯅꯥꯕꯨ ꯁꯞꯄꯣꯔꯠ ꯇꯧꯧꯕꯔꯣ
ꯑꯩ ꯁꯄꯦꯩꯅ ꯀꯅꯒ
ꯃꯤ ꯍꯥꯏꯔꯣꯅꯦ ꯃꯤ ꯑꯃ ꯐꯥꯔꯁ ꯐꯥꯔꯁ ꯃꯦꯟꯗꯣ ꯅꯪꯅ ꯑꯄꯟꯝꯕꯗꯣ ꯌꯥꯝꯃꯜ ꯑꯩꯁꯨ ꯃꯗ ꯑꯁ ꯑꯩꯈꯣꯏꯅ ꯈꯟꯕꯁꯦ ꯃꯅꯥꯏꯅꯦ ꯀꯔꯤ ꯇꯧꯁꯤꯔꯣ ꯑꯗꯨꯗꯤ
ꯑꯗꯨ ꯏꯁꯄꯦꯟ ꯉꯝꯗ꯭ꯔꯗꯤ ꯀꯔꯤ ꯇꯧꯁꯤꯔꯥ
ꯑꯩꯅ ꯉꯝꯗ꯭ꯔꯗꯤ ꯉꯝꯗ꯭ꯔꯦꯗꯅ ꯅꯦꯛ ꯇꯥꯏꯝ ꯌꯦꯉꯅꯤꯗ ꯃꯣꯏꯗꯤ ꯌꯥꯃꯜ ꯀꯗ ꯍꯧꯕꯗ ꯉꯥꯏꯔꯤꯅ
ꯍꯣꯏ ꯑꯗꯨꯗꯤ ꯍꯣꯏ ꯆꯨꯝꯗꯤ ꯆꯨꯝꯃꯦ ꯑꯗꯨ ꯉꯝꯗ꯭ꯔꯗꯤ ꯀꯔꯤ ꯇꯧꯁꯤꯔꯅ ꯊꯕꯛ ꯑꯃꯒꯨꯝꯕ ꯄꯥꯅꯤꯁꯃꯦꯟ ꯏꯁꯄꯦꯟ ꯅꯨꯄꯥꯜꯅꯤ ꯏꯁꯄꯦꯟ ꯄꯤꯗ꯭ꯔꯗꯤ ꯌꯥꯔꯣꯏꯗ
ꯃꯣꯏꯁꯨ ꯃꯤꯅꯦ ꯀꯩꯣ
ꯃꯣꯏꯒꯤ ꯐꯦꯟꯁ ꯑꯩꯈꯣꯏꯁꯤꯡꯁꯦ ꯉꯝꯗ꯭ꯔꯗꯤ ꯃꯣꯏꯕꯨ ꯄꯥꯅꯤꯁꯃꯦꯟ ꯄꯤꯗ꯭ꯔꯗꯤ ꯌꯥꯔꯣꯏꯗꯥ ꯑꯩꯈꯣꯏ ꯑꯗꯨꯝ ꯇꯨꯝꯗ꯭ꯔꯒ ꯃꯣꯏ ꯃꯦꯁꯄꯨ ꯉꯥꯏꯔꯒ ꯉꯝꯗ꯭ꯔꯗꯤ ꯑꯩꯈꯣꯏꯒꯤꯗꯃꯛꯁꯦ ꯃꯪꯗ꯭ꯔꯣꯅꯦ
ꯑꯗꯨꯗꯅꯦꯦ ꯎꯝ ꯄꯨꯟ ꯀꯌꯥꯗꯔ ꯂꯩꯗꯣ
ꯇ꯭ꯋꯦꯜꯐ ꯊꯥꯔꯇꯤ ꯍꯥꯏꯕ ꯅꯠꯇ꯭ꯔꯥ
ꯑꯣ
ꯑꯩꯁꯨ ꯆꯞ ꯆꯥꯗꯤ ꯈꯪꯗꯦ ꯑꯗꯨ ꯑꯗꯨꯒꯤ ꯃꯇꯗ ꯑꯣꯏꯔꯝꯨ
ꯑꯣ
ꯎꯝ ꯀꯔꯤ ꯇꯧꯕꯤꯔꯣ ꯉꯁꯤꯗꯤ
ꯑꯁ ꯅꯅꯤꯃꯥꯔ ꯅꯤꯃꯥꯔꯁꯤꯒꯤ ꯑꯗꯨꯝ ꯐꯝꯔꯒ ꯇꯨꯝꯔꯒ ꯆꯥꯕ ꯇꯥꯔꯦꯅꯦ
ꯑꯣ ꯑꯣ
ꯍꯣꯔꯦꯟ ꯅꯨꯡꯗꯥꯡꯗ ꯐꯨꯠꯕꯣꯜ ꯐꯨꯠꯕꯣꯜ ꯃꯦꯠꯆ ꯑꯃ ꯂꯩꯀꯣ ꯑꯗꯨ ꯌꯦꯡꯒꯦ ꯍꯥꯏꯅ ꯈꯟ ꯈꯂꯦꯗ ꯑꯗꯨ ꯅꯣꯡꯃ ꯇꯥꯔꯗꯤ ꯆꯠꯂꯦꯗ ꯑꯩꯁ ꯑꯩꯁꯨ ꯌꯥꯝ ꯍꯥꯏꯕꯅꯤꯍꯦ ꯑꯩꯁꯨ ꯌꯧꯅꯤꯗ ꯍꯣꯏ ꯅꯪ ꯑꯩꯕꯨꯔ ꯀꯧꯗꯥ ꯎꯗ꯭ꯔꯣ
ꯀꯠꯇꯥꯏꯗ
ꯍꯖꯦꯥꯏꯇ ꯏꯗ ꯍ ꯀꯥꯎꯗ
ꯎꯟ꯭ꯔꯔꯤ ꯑꯗꯨꯗꯤ
ꯃꯨꯟꯃꯥꯏ ꯁꯤꯇꯤꯗꯥꯏ ꯎꯗ꯭ꯔꯣ
ꯎꯝ
ꯎꯗꯦ ꯄ꯭ꯔꯤꯃꯤꯌꯔ ꯂꯤꯒ ꯑꯥꯏ ꯑꯦꯁ ꯑꯦꯜꯗ ꯌꯦꯡꯉꯨꯀꯣ
ꯍꯦꯅꯤ ꯌꯦꯌꯦꯒꯦ ꯑꯗꯨꯗꯤ
ꯅꯝꯕꯔ ꯇꯦꯟ ꯅꯝꯕꯔ ꯇ ꯅꯝꯕꯔ ꯇꯦꯟ ꯅꯝꯕꯔ ꯏꯂꯚꯦꯟ ꯑꯗꯨꯝ ꯍꯥꯞꯄꯅꯤ ꯍꯥꯏꯗꯤ ꯅꯝꯕꯔ ꯅꯝꯕꯔ ꯑꯇꯣꯞꯄꯗꯤ ꯍꯥꯞꯇꯦ
ꯑꯣ
ꯑꯗꯨ ꯋꯥꯁꯗꯣ
ꯎꯝ
ꯊꯖꯠꯅ ꯌꯦꯡꯉꯣ ꯏꯁꯥꯗ ꯌꯦꯡꯉꯨꯅꯨꯀꯣ
ꯎꯝ
ꯏꯁꯀꯤ꯭ꯌꯨ ꯈꯛꯇ ꯍꯉꯧꯕ ꯑꯗꯨꯒ ꯀꯔꯝꯍ ꯍꯥꯏꯅ ꯁꯥꯟꯅꯕ꯭ꯔꯥ ꯏꯁꯀꯦꯟꯅꯤꯡꯒꯨꯝ ꯃꯥ ꯑꯩꯒꯤ ꯑꯥꯏ ꯀ꯭ꯌꯨ ꯃꯥ ꯑꯗꯨꯝ ꯌꯦꯡꯉꯣꯕ ꯁꯥꯗ ꯌꯦꯡꯉꯗ ꯅꯣꯅꯤꯀꯣ ꯁꯥꯥ ꯌꯦꯣ
ꯍꯣꯏ ꯅꯣꯏ ꯍꯣꯏ ꯍꯣꯏ
ꯑ ꯃꯣꯏ ꯑꯩꯒꯤ ꯑꯩꯒꯤ ꯇꯤꯝꯁꯦ ꯎꯝ ꯑ ꯑꯦꯁ ꯅꯦꯛꯦꯛꯁ ꯋꯥꯔꯜꯗ ꯀꯞꯗ ꯁꯅꯥꯒꯅꯤ ꯍꯥꯏꯔꯒ ꯈꯟꯅꯒ ꯂꯩꯗ ꯏꯟꯗꯤꯌꯥꯒꯤ ꯃꯤꯡꯗ
ꯋꯥꯔꯜ ꯀꯞꯗꯤ ꯂꯥꯏꯔꯤꯦ ꯗꯗꯨ ꯔꯥꯎꯟ ꯀꯞꯇꯗꯤ ꯁꯥꯟꯅꯔꯣꯏ
ꯗꯨꯨꯔꯟ ꯀꯕ꯭ꯔꯣ ꯃꯣꯏ ꯃꯣꯏ ꯑꯩꯕꯨ ꯀꯧꯈ꯭ꯔ ꯃꯥꯜꯂꯦꯅꯦ ꯑꯩꯕꯨꯗꯤ ꯁꯨꯝ ꯍꯥꯏ ꯍꯥꯏꯕꯤꯒꯦ